ꯑꯣ ꯇꯥꯕ꯭ꯔꯣ
ꯍꯣꯏ ꯇꯧꯌꯦ
ꯀ꯭ꯔꯤ ꯇꯧꯔꯒ ꯂꯩꯕ꯭ꯔꯣ
ꯑꯗꯨꯝ ꯇꯨꯝꯔꯒ ꯂꯩꯗ ꯅꯪꯗꯤ
ꯑꯁ ꯍꯧꯖꯤꯛ ꯇꯨꯝꯕ ꯃꯇꯝꯔꯅꯦ
ꯍꯣꯏ ꯑꯗꯨꯝ ꯔꯦꯁ ꯇꯧꯔꯒ ꯂꯩꯕꯅꯤꯗ
ꯎ ꯊꯕꯛ ꯆꯠꯇꯦ ꯊꯕꯛ ꯁꯨꯗꯦ
ꯍꯣꯏ ꯑꯩꯈꯣꯏꯗꯤ ꯊꯕꯛ ꯁꯨꯗ꯭ꯔꯤ ꯑꯩꯈꯣꯏꯗꯤ ꯀꯣꯂꯦꯖ ꯆꯠꯄꯅꯤ ꯁ꯭ꯇꯨꯗꯦꯟꯅꯦ
ꯑꯁ ꯑꯗꯨ ꯑꯣꯏꯔꯗꯤ ꯍꯣꯏ ꯍꯧꯖꯤꯛ ꯔꯦꯁ ꯇꯧꯕ ꯃꯇꯝꯅꯤ ꯐꯖꯅ ꯔꯦꯁ ꯇꯧꯋꯣ
ꯎꯝ ꯍꯣꯏ
ꯑꯌꯨꯛꯇ ꯀꯔꯤ ꯃꯊꯦꯜ ꯆꯥꯒꯦ
ꯑꯣ ꯀꯝꯗꯧꯔꯤꯕ꯭ꯔꯣ
ꯑꯩꯗꯤ ꯉꯁꯤ ꯂꯧ ꯆꯠꯂꯦ ꯂꯧ ꯆꯠꯂꯒ ꯑꯃꯨꯛ ꯍꯜꯂꯛꯑꯦ ꯍꯜꯂꯛꯑꯒ ꯍꯧꯖꯤꯛ ꯑꯉꯥꯡ ꯄꯨꯔꯒ ꯆꯠꯊꯣꯛ ꯆꯠꯁꯤꯟ ꯇꯧꯔꯒ ꯂꯩꯌꯦ
ꯑꯣ ꯅꯈꯣꯏꯗꯤ ꯕꯣꯜ ꯌꯦꯡꯗ꯭ꯔꯣ
ꯌꯦꯡꯉꯦ ꯌꯦꯡꯉꯤ ꯉꯁꯤꯁꯨ ꯌꯦꯡꯉꯤ ꯉꯁꯤꯗꯤ ꯉꯁꯤꯗꯤ ꯅꯨꯡꯉꯥꯏꯒꯅꯤ ꯇꯥꯕ꯭ꯔꯣ
ꯍꯣꯏ ꯇꯥꯏ ꯎꯝ ꯑꯗꯨꯝ ꯇꯥꯎ ꯅꯪ ꯍꯥꯏꯕ ꯉꯥꯏꯕꯅꯤꯅ
ꯑꯣ ꯑꯩꯁꯦꯀꯣ ꯐ꯭ꯔꯥꯟꯁꯄꯨ ꯁꯞꯄꯣꯔꯠ ꯇꯧꯋꯦ ꯀ꯭ꯔꯣꯁꯤꯌꯥꯕꯨꯁꯨ ꯁꯞꯄꯣꯔꯠ ꯇꯧꯋꯦ ꯎꯝ
ꯑꯅꯤ
ꯎꯝ ꯑꯅꯤ ꯁꯞꯄꯣꯔꯠ ꯇꯧꯕꯅꯦ ꯎꯝ ꯅꯪꯗꯤ
ꯑꯩꯗꯤ ꯁꯞꯄꯣꯔꯠ ꯇꯧꯕ ꯉꯔꯥꯡ ꯁꯤꯈ꯭ꯔꯦ
ꯍꯣꯏ ꯔꯣꯅ ꯑꯩꯗꯤ ꯔꯣꯅꯦꯜꯗꯣꯕꯨ ꯁꯞꯄꯣꯔꯠ ꯇꯧꯕꯅꯦꯕ
ꯑꯝ ꯄꯣꯔꯇꯨꯒꯜ ꯄꯣꯔꯆꯨꯒꯜꯕꯨ ꯁꯞꯄꯣꯔꯠ ꯇꯧꯕ ꯇꯧꯅꯤꯡꯗꯦ ꯑꯗꯨ ꯑꯣꯏꯔꯁꯨ ꯔꯣꯅꯥꯜꯗꯣꯕꯨꯗꯤ ꯅꯨꯡꯁꯤꯌꯦ ꯍꯥꯏꯕꯗꯣ ꯄꯨꯛꯅꯤꯡꯗꯒꯤ ꯅꯨꯡꯁꯤꯌꯦ ꯍꯥꯏꯕꯗꯣ
ꯃꯥꯒꯤꯁꯦ ꯂꯥꯁꯅꯦꯕꯀꯣ ꯑꯗꯨꯒꯤ ꯅꯨꯡꯁ ꯁꯤꯕ ꯃꯥꯖꯦ
ꯎꯝ
ꯃꯦꯁꯤ ꯃꯈꯣꯏꯗꯤ ꯒꯣꯜ ꯁꯦꯚꯦꯟꯒꯨꯝꯕ ꯆꯪꯕꯅꯦꯕ ꯆꯟꯕꯅꯦꯕ ꯃꯗꯨꯁꯨ ꯃꯥꯗꯤ ꯒꯣꯜ ꯑꯅꯤ ꯈꯛꯇ ꯆꯟꯕ
ꯎꯝ ꯀ꯭ꯔꯤꯁꯨ ꯀꯥꯏꯗꯦꯗ ꯍꯣꯏ ꯃꯥꯁꯨ ꯑꯗꯨꯝ ꯐꯥꯎꯕ ꯃꯤꯅꯦꯅ ꯃꯇꯝ ꯈꯨꯗꯤꯡꯃꯛ ꯑꯗꯨꯃꯥꯏꯅ ꯇꯧꯔꯒ ꯂꯩꯔꯗꯤ ꯌꯥꯔꯣꯏꯅꯦ ꯑꯗꯨꯒꯤꯅꯤꯅꯦ ꯀꯩꯁꯨ ꯀꯥꯏꯗꯦꯗ ꯎꯝ ꯎꯝ ꯍꯣꯏ
ꯇꯥꯎ ꯐꯠꯇꯕꯒꯤ ꯎꯄꯥꯏ ꯂꯩꯇ꯭ꯔꯦꯅꯦ
ꯌꯨꯛꯇ
ꯈꯪꯗꯦ ꯑꯩ
ꯆꯥꯛ ꯆꯥꯗ꯭ꯔꯦ ꯉꯁꯤ ꯆꯥꯛ ꯆꯥꯗꯦ ꯑꯌꯨꯛꯇ
ꯎꯝ ꯆꯥꯗꯦ ꯑꯗꯨꯝ ꯅꯨꯗꯜꯁ ꯆꯥꯔꯒ ꯀꯣ
ꯑꯣ
ꯆꯠꯕꯅ‌ꯦꯕ
ꯅꯣꯗꯜꯒꯨꯝꯕꯗꯤ ꯌꯥꯝ ꯆꯥꯒꯅꯨꯗ ꯄꯨꯛ ꯌꯥꯝ ꯐꯠꯇꯕꯅꯦ ꯍꯧꯖꯤꯛ ꯍꯧꯖꯤꯛꯗꯤ ꯑꯗꯨꯝ ꯍꯥꯎꯔꯒ ꯆꯥꯔꯛꯂꯕꯅꯤ ꯃꯇꯨꯡ ꯃꯇꯨꯡꯗ ꯑꯗꯨꯝ ꯋꯥꯔꯛꯀꯅꯤꯀꯣ ꯆꯥꯛ ꯆꯥꯕꯅ ꯈ꯭ꯋꯥꯏꯗꯒꯤ ꯐꯕꯅꯦ
ꯏꯟꯁꯥꯡ ꯌꯦꯟꯁꯥꯡꯁꯦ
ꯑꯥ
ꯇꯥꯎꯕ ꯌꯥꯗ꯭ꯔꯅꯦ
ꯑꯁ ꯏꯟꯁꯥꯡ ꯑꯗꯨꯃꯥꯏꯅ ꯇꯧꯔꯗꯤ ꯌꯥꯔꯣꯏꯅꯦ ꯍꯛꯆꯥꯡꯗꯤ ꯐꯕꯅꯦ ꯏꯟꯁꯥꯡ ꯍꯥꯎꯕꯗꯤ ꯑꯩꯈꯣꯏ ꯆꯤꯟ ꯈꯛꯇꯅꯦ ꯆꯤꯟꯗ ꯈꯛꯇꯅꯦ ꯍꯥꯎꯕ ꯅꯠꯇ꯭ꯔꯗꯤ ꯃꯅꯨꯡꯗꯗꯤ ꯀꯔꯤꯁꯨ ꯀꯥꯟꯅꯕ ꯂꯩꯇꯕꯅꯦꯕ
ꯍꯣꯏ ꯎꯝ ꯆꯨꯝꯃꯦ
ꯅꯣꯡ ꯆꯨꯗ꯭ꯔꯣ ꯉꯁꯤ
ꯅꯣꯡ ꯆꯨꯒ ꯂꯩꯑꯦ ꯍꯧꯖꯤꯛꯇꯤ ꯆꯨꯗꯦ
ꯑꯣ ꯅꯨꯡꯁꯥ ꯊꯣꯛꯄ꯭ꯔꯣ
ꯅꯨꯡꯁꯥ ꯊꯣꯛꯇꯦꯗ ꯑꯗꯨꯝ ꯋꯦꯗꯔꯁꯦ ꯀ꯭ꯔꯤ ꯍꯥꯏꯒꯅꯣ
ꯌꯥꯝ ꯅꯨꯡꯉꯥꯏꯕ꯭ꯔꯣ ꯅꯨꯡꯁꯥꯁꯨ ꯁꯣꯛ ꯊꯣꯛꯇꯦ ꯅꯣꯡꯁꯨ ꯆꯨꯗꯦ ꯂꯩꯕ ꯌꯥꯝꯅ
ꯎꯝ ꯌꯥꯝꯅ ꯅꯨꯡꯉꯥꯏꯔꯦ
ꯎꯝ ꯑꯩꯁꯨ ꯑꯁ ꯅꯨꯡꯁꯥ ꯊꯣꯛꯔꯗꯤ ꯂꯧ ꯆꯠꯄ ꯉꯝꯗꯦ ꯑꯗꯨꯅ ꯉꯁꯤ ꯅꯣꯡꯁꯨ ꯆꯨꯗꯦ ꯅꯨꯃꯤꯠꯁꯤ ꯌꯥꯝ ꯅꯨꯡꯉꯥꯏꯑꯦꯕꯀꯣ ꯑꯗꯨꯒꯤ ꯉꯁꯤꯗꯤ ꯂꯧ ꯆꯠꯂꯒꯦ ꯍꯥꯏꯅ ꯂꯧ ꯆꯠꯂꯦ ꯆꯠꯂꯒ ꯑꯁ ꯕꯔꯣ ꯌꯥꯎꯕ ꯃꯇꯝꯗꯤ ꯌꯥꯝ ꯋꯥꯈ꯭ꯔꯦ ꯑꯗꯨꯒꯤ ꯑꯁ ꯑꯃꯨꯛ ꯍꯟ ꯊꯒꯦ ꯍꯥꯏꯅ ꯑꯃꯨꯛ ꯍꯜꯂꯛꯂꯒ ꯏꯔꯨ ꯊꯣꯛꯑꯦ ꯏꯔꯨꯊꫭꯛ
ꯑꯣ
ꯈꯪꯕ꯭ꯔꯥ ꯆꯨꯖꯥꯛ ꯆꯨꯖꯥꯛꯇꯣ ꯑ ꯃꯤ ꯌꯣꯟꯕ ꯂꯥꯛ ꯄ ꯌꯣꯟꯕ ꯂꯥꯛꯄ ꯑꯗꯨ ꯂꯩꯔꯒ ꯐꯨꯠꯂꯒ ꯆꯥꯔꯦ ꯍꯧꯖꯤꯛ ꯆꯥꯔꯒ ꯂꯩꯕꯅꯦ
ꯑꯣ ꯍꯥꯎꯅꯤꯗ
ꯍꯥꯎꯋꯦ ꯍꯦꯛ ꯍꯦꯛ ꯍꯦꯛ ꯍꯦꯛꯂꯥꯛꯄꯒ ꯆꯥꯕꯗꯣ ꯌꯥꯝ ꯍꯥꯎꯕꯅꯦ ꯑꯗꯨꯝ ꯆꯨꯖꯥꯛꯇꯤ ꯍꯦꯛ ꯍꯦꯛ ꯍꯦꯛ ꯍꯦꯛꯄ ꯅꯨꯃꯤꯠꯇ ꯆꯥꯗ꯭ꯔꯗꯤꯀꯣ ꯍꯌꯦꯡꯅꯤꯡ ꯍꯌꯦꯡꯒꯤ ꯊꯝꯕꯗꯤ ꯍꯥꯎꯗꯕꯅꯦ
ꯑꯣ ꯎꯝ
ꯑꯁ ꯅꯨꯡꯁꯥ ꯁꯥꯗ꯭ꯔꯁꯨ ꯑꯁ
ꯆꯥꯅꯤꯡꯕ꯭ꯔꯣ
ꯀꯔꯤ ꯍꯥꯏꯕ
ꯅꯪ ꯀꯔꯤ ꯆꯝꯐꯨꯠ ꯆꯥꯅꯤꯡꯕ꯭ꯔꯣ ꯍꯥꯏꯕꯅꯤꯗ
ꯑꯩ ꯆꯝꯐꯨꯠ ꯆꯥꯅꯤꯡꯕꯁꯦ ꯇꯣꯔꯕꯣꯠꯇꯣ ꯇꯣꯔꯕꯣꯠꯇꯣ ꯈꯪꯕ꯭ꯔꯥ ꯇꯣꯔꯄꯣꯠ ꯌꯥꯝ ꯆꯥꯅꯤꯡꯉꯦ ꯏꯁꯀ꯭ꯋꯥꯁꯁꯨ ꯆꯥꯅꯤꯡꯉꯦ ꯏꯁꯀ꯭ꯋꯥꯁ ꯈꯪꯕ꯭ꯔꯥ ꯅꯪꯗꯤ
ꯏꯁꯀ꯭ꯋꯥꯁ ꯈꯪꯉꯦꯀꯣ ꯍꯣꯏ ꯈꯪꯉꯦ
ꯎꯝ ꯅꯪꯗꯤ ꯀꯔꯤ
ꯎꯝ ꯍꯣꯏ ꯑꯩꯗꯤ ꯏꯆꯝ ꯆꯝꯕ ꯑꯗꯨꯝ ꯆꯥꯕ ꯌꯥꯏ ꯍꯥꯏꯅ
ꯁꯥꯒꯨꯝꯕꯗꯤ ꯀꯔꯤꯅ ꯈ꯭ꯋꯥꯏꯗꯒꯤ ꯄꯥꯝꯃꯦ ꯁꯥꯒꯨꯝꯕꯗ ꯁꯥꯒꯨꯝꯕꯗꯤ ꯀꯔꯤ ꯑꯣꯏꯅ ꯀꯔꯤ ꯀꯔꯤ ꯑꯣꯏꯅ ꯈ꯭ꯋꯥꯏꯗꯒꯤ ꯄꯥꯝꯃꯦ
ꯌꯦꯟꯅ ꯐꯦꯕ꯭ꯔꯋꯥꯔꯤꯅꯤꯗ
ꯍꯣꯏ ꯌꯦꯟꯅ ꯈ꯭ꯋꯥꯏꯗꯒꯤ ꯍꯥꯎꯋꯤꯀꯣ ꯑꯩꯗꯤ ꯉꯥꯒ ꯌꯦꯟ
ꯍꯣꯏ ꯑꯩꯁ ꯑꯩꯗꯤ ꯉꯥ ꯆꯥꯗꯦꯕ
ꯑꯁ ꯀꯔꯤꯒꯤ ꯌꯥꯝ ꯄꯥꯡꯉꯦꯗ ꯅꯪꯁꯨ
ꯑꯁ ꯉꯥꯗꯤ ꯆꯥꯎ ꯆꯥꯗ꯭ꯔꯦ ꯑꯉꯥꯡ ꯑꯉꯥꯡ ꯄꯣꯛꯄꯅꯀꯣ ꯑꯉꯥꯡ ꯄꯣꯛꯊꯣꯛꯄ ꯏꯃꯥꯒꯤ ꯄꯗꯅꯣ ꯑꯗꯨꯔ ꯇꯥꯔꯒꯦ ꯍꯥ
ꯆꯥꯅꯤꯡꯗꯕ꯭ꯔꯣ ꯆꯥꯅꯤꯡꯗꯕ꯭ꯔꯣ
ꯍꯣꯏ ꯑꯗꯨꯝ ꯆꯥꯅꯤꯡꯗꯕ
ꯉꯥ ꯆꯥꯅꯤꯡꯗꯕꯁꯨ ꯑꯉꯛꯄ ꯀꯔꯤꯒꯤ ꯅꯪ ꯍꯥꯎꯕ ꯆꯥꯗꯕꯒꯤ ꯑꯣꯏꯔꯝꯒꯅꯤ ꯗꯨꯀꯥꯟꯒꯤ ꯈꯛꯇ ꯆꯥꯕꯒꯤ ꯑꯣꯏꯔꯝꯒꯅꯤ ꯇꯨꯔꯦꯟꯒꯤ ꯆꯥꯗꯕ꯭ꯔꯣ
ꯇꯨꯔꯦꯟꯒꯤ ꯕꯥꯔꯥꯛꯀꯤꯁꯨ ꯕꯥꯔꯥꯛꯀꯤꯗꯤ ꯈꯔ ꯍꯥꯎꯋꯦ
ꯑꯥ
ꯑꯗꯨꯝ ꯕꯣꯔꯥꯒꯤꯗꯤ ꯆꯥꯕ ꯌꯥꯏꯗꯥꯏ ꯑꯗꯨꯁꯨ ꯑꯩꯒꯤ ꯐꯤꯕꯣꯔꯥꯇꯩ ꯍꯥꯏꯅꯤꯅ ꯑꯗꯨꯝ ꯆꯥꯅꯤꯡꯗꯕꯀꯣ
ꯑꯥ
ꯚꯔꯥꯒꯤꯗꯤ ꯍꯣꯏ ꯈꯔ ꯅꯨꯡꯉꯥꯏ ꯆꯥꯕ
ꯎꯝ ꯄꯨꯡ ꯀꯌꯥꯗ ꯍꯜꯂꯛꯄ꯭ꯔꯣ ꯄꯨꯡ ꯀꯌꯥꯗ ꯆꯠꯄ꯭ꯔꯥ ꯄꯨꯡ ꯀꯌꯥꯗ ꯍꯜꯂꯛꯄ꯭ꯔꯥ
ꯑꯩꯔꯣ
ꯎꯝ
ꯎꯝ ꯀꯣꯂꯦꯖ ꯔꯣ ꯅꯪ ꯍꯥꯏꯕꯁꯦ ꯑꯩꯕꯨ
ꯍꯣꯏ
ꯀꯣꯂꯦꯖ ꯄꯨꯡ ꯇꯔꯥꯗ ꯄꯨꯡ ꯇ꯭ꯔꯥ
ꯎꯝ ꯄꯨꯡ ꯇꯥꯔꯥꯗ ꯆꯠꯂꯦ ꯄꯨꯡ ꯀꯌꯥꯗ ꯍꯜꯂꯛꯑꯦ
ꯄꯨꯡ ꯇꯨ ꯅꯈꯣꯏ ꯂꯥꯎ ꯆꯠꯄꯗꯤ ꯅꯨꯡꯉꯥꯏꯒꯅꯤꯗ
ꯍꯣꯏ ꯂꯥꯎ ꯆꯠꯕꯁꯨ ꯅꯨꯡꯉꯥꯏ ꯑꯗꯣ ꯀꯣꯂꯦꯖ ꯀꯥꯕꯅ ꯀꯔꯤꯒꯤ ꯅꯨꯡꯉꯥꯏꯔꯣꯏꯅꯦ ꯂꯧ ꯆꯠꯄꯗꯤ ꯋꯥꯕꯅꯤꯅꯦ
ꯂꯧ ꯆꯔꯒ ꯑꯗꯨꯝ ꯊꯕꯛ ꯇꯧꯗ꯭ꯔꯗꯤ ꯋꯥꯂꯔꯣꯏꯍꯦ
ꯏ
ꯊꯕꯛ ꯇꯧꯗ꯭ꯔꯒ ꯑꯗꯨꯝ ꯆꯠꯂꯒ ꯌꯦꯟꯁꯥꯡꯒꯨꯝꯕ ꯀꯔꯤ ꯀꯔꯤꯅꯣ ꯂꯧꯔꯒ ꯂꯥꯛꯇ꯭ꯔꯗꯤ ꯌꯥꯔꯅꯤ
ꯂꯧ ꯂꯧ ꯆꯠꯄ ꯍꯥꯏꯕꯗꯣ ꯇꯝꯄꯥꯛꯀꯤ ꯂꯧ ꯏꯁꯤꯡꯒꯤ ꯂꯧꯗꯣ ꯑꯗꯣ ꯍꯧꯖꯤꯛꯀꯥꯟ ꯈꯨꯟꯗ ꯃꯇꯝ ꯌꯥꯎꯔꯦꯗꯅ ꯑꯗꯨꯒꯤꯀꯣ ꯊꯥꯡꯖꯥ ꯅꯨꯃꯤꯠꯇ ꯈꯨꯟꯒꯅꯤ
ꯑꯣ
ꯑꯗꯨꯒꯤ ꯑꯁ ꯍꯧꯖꯤꯛꯀꯥꯟꯗꯤ ꯉꯥ‌ ꯃꯌꯥꯝ ꯆꯥꯅꯤꯡꯉꯦ ꯑꯗꯨ ꯑꯣꯏꯔꯁꯨ ꯑꯩꯒꯤ ꯅꯨꯄꯥꯗꯣ ꯁꯪꯗꯕ ꯇꯨꯔꯦꯟ ꯆꯠꯅꯕꯀꯣ
ꯇꯨꯔꯦꯟꯒꯤ ꯉꯥꯗꯤ ꯌꯥꯝ ꯍꯥꯎꯋꯦꯗꯅ
ꯇꯨꯔꯦꯟꯒꯤ ꯉꯥꯗꯤ ꯈꯔ ꯍꯥꯎꯋꯦꯅ
ꯎꯝ ꯍꯥꯎꯕꯅꯦ ꯇꯨꯔꯦꯟꯒꯤ ꯉꯥꯗꯤ ꯑꯗꯨꯝ ꯍꯥꯎꯋꯦ
ꯎ ꯉꯥ ꯂꯩꯔꯗꯤꯅ ꯅꯨꯉꯥꯏꯔꯦꯅ ꯇꯨꯔꯦꯟꯗ ꯑꯩꯈꯣꯏꯗꯗꯤ ꯉꯥꯁꯨ ꯂꯩꯇ꯭ꯔꯦ
ꯅꯨꯡꯗꯥꯡꯗ ꯀꯔꯤ ꯌꯦꯟꯁꯥꯡꯃꯨꯛ ꯆꯥꯒꯅꯤ ꯀꯅꯥꯅ ꯊꯣꯡꯕ꯭ꯔꯣ ꯅꯪꯅ ꯊꯣꯡꯕ꯭ꯔꯣ ꯅꯣꯏ ꯃꯥꯅ
ꯑꯩꯈꯣꯏꯃꯥꯅ ꯍꯣꯏ ꯑꯩꯈꯣꯏ ꯃꯥꯅ ꯊꯣꯡꯒꯅꯤ
ꯅꯨꯉꯥꯥꯢꯅ
ꯑꯩ ꯍꯥ
ꯅꯨꯄꯥꯁꯤꯡꯗꯤ ꯌꯥꯝ ꯅꯨꯡꯉꯥꯏꯕ ꯏꯃꯥ ꯏꯃꯥ ꯈꯈꯣꯏꯅ ꯊꯣꯡꯕꯤꯕ ꯏꯆꯦꯈꯣꯏꯅ ꯊꯣꯡꯕꯤꯕ ꯈꯛ ꯇ ꯆꯥꯦ ꯅꯨꯄꯤꯤ ꯁꯤꯁꯤꯡꯗ ꯆꯥꯛ ꯏꯟꯁꯥꯡ ꯊꯣꯡꯅꯤꯡꯉꯥꯏ ꯄꯣꯛꯄꯒꯨꯝ ꯇꯧꯋꯦꯕꯀꯣ ꯅꯠꯇ꯭ꯔꯣ
ꯍꯣꯏ ꯑꯗꯨꯁꯨ ꯅꯨꯄꯥꯗꯤ ꯊꯕꯛ ꯈꯔ ꯁꯨꯅ ꯅꯨꯄꯤꯗꯤ ꯑꯗꯨꯝ ꯌꯨꯝꯒꯤ ꯊꯕꯥꯛ ꯈꯛꯇ ꯈꯛꯇꯪ ꯁꯨꯅ ꯅꯨꯄꯥꯗꯤ ꯂꯥꯎꯒꯨꯝꯕ ꯆꯥꯛꯀꯅꯤ ꯑꯗꯨꯒ ꯀꯔꯤ ꯀꯔꯤ ꯊꯕꯛꯅꯣ ꯅꯨꯄꯤꯅ ꯉꯝꯗꯕ ꯊꯕꯛ ꯇꯧꯕꯅꯤꯅꯦ ꯅꯨꯄꯥꯅ
ꯑꯗꯨ ꯑꯣꯏꯔꯁꯨ ꯅꯪꯗꯤ ꯆꯥꯛ ꯏꯟꯁꯥꯡ ꯊꯣꯡꯕ ꯍꯩꯕ꯭ꯔꯣ
ꯍꯥꯏꯗꯦꯗ
ꯎꯝ ꯍꯩꯒꯗꯕꯅꯦ ꯂꯣꯏꯅ ꯃꯥ ꯍꯩꯒꯗꯕꯅꯦ ꯀꯔꯤꯅꯣ ꯍꯣꯔꯦꯟ ꯅꯪꯒꯤ ꯅꯨꯄꯤ ꯅꯥꯕ ꯃꯇꯝꯗ ꯀꯅꯥꯅ ꯊꯣꯡꯒꯅꯤ ꯅꯪꯒꯤ ꯅꯨ ꯅꯨꯄꯤ ꯁꯪꯗꯕ ꯃꯇꯝꯗ ꯀꯅꯥꯅ ꯊꯣꯡꯒꯅꯤ ꯍꯥꯏꯒꯗꯕꯅꯤꯀꯣ
ꯊꯣꯡꯕꯗꯤ ꯊꯣꯡꯕꯕꯨꯗꯤ ꯑꯗꯨꯝ ꯍꯩꯑꯦꯗ ꯑꯗꯨꯁꯨ ꯑꯗꯣ ꯀꯔꯤ ꯍꯥꯏꯕꯅꯣ ꯅꯨꯄꯤ ꯅꯊꯣꯡꯕꯅ ꯈꯔ ꯍꯥꯎꯋꯦꯕ ꯑꯩꯈꯣꯏꯗꯤ ꯈꯔ ꯍꯩꯇꯕꯗꯣ ꯊꯣꯡꯕ
ꯆꯍꯤ ꯀꯌꯥ ꯁꯨꯔꯦ ꯅꯪꯗꯤ
ꯑꯩ ꯇ꯭ꯋꯦꯟꯇꯤ ꯁꯝꯊꯤꯡꯗ ꯂꯩ
ꯑꯣ ꯑꯉꯥꯡ ꯑꯣꯏꯔꯦꯅ ꯑꯗꯨꯗꯤ ꯑꯩꯕꯨꯗꯤ ꯏꯅꯦꯠ ꯀꯧꯒꯗꯕꯅꯤꯀꯣ
ꯑꯣ
ꯑꯦꯅꯦ ꯍꯥꯏꯅ ꯀꯧꯒꯗꯕꯅꯦ ꯎꯝ ꯏꯅꯦ ꯀꯧꯒꯗꯕꯅꯤ ꯑꯩꯒꯨꯝꯕꯗꯤ ꯂꯩꯕ꯭ꯔꯣ ꯅꯣꯏ ꯌꯨꯝ ꯅꯣꯏ ꯈꯨꯟꯗꯗꯤ ꯍꯩꯒꯨꯝꯕꯗꯤ ꯂꯩꯕ꯭ꯔꯣ
ꯍꯩ ꯍꯣꯏ ꯂꯩꯌꯦ ꯂꯩꯌꯦ
ꯀꯔꯤ ꯀꯔꯤ ꯍꯥꯏ ꯂꯩꯕ꯭ꯔꯥ ꯍꯧꯖꯤꯛꯀꯥꯟꯁꯦ ꯑꯩꯁꯦ ꯍꯥꯏ ꯍꯩꯅꯧꯁꯦ ꯃꯨꯟꯕ ꯑꯁꯪꯕ ꯇꯥꯅꯤꯡꯉꯦ ꯃꯨꯟꯗꯕ
ꯑꯣ
ꯑꯩꯈꯣꯏ ꯂꯣꯝꯗꯗꯤ ꯂꯣꯏꯅꯃꯛ ꯃꯨꯟꯕꯗꯣ ꯍꯥꯏꯔꯅꯨ ꯂꯣꯏꯅꯃꯛ ꯂꯣꯏꯁꯤꯟꯈ꯭ꯔꯦ ꯍꯧꯖꯤꯛꯇꯤ
ꯑꯩꯈꯣꯏ ꯔꯣꯝꯗꯗꯤ
ꯑꯣꯍꯣ ꯑꯩꯗꯤ ꯈꯨꯟ ꯆꯠꯇꯕꯅꯤꯅ ꯆꯠꯇ꯭ꯔꯕ ꯑꯗꯨꯒꯤ ꯈꯪꯗꯨꯗ ꯂꯩꯕ ꯂꯩꯇ꯭ꯔꯕ
ꯑꯣ- ꯑꯣ ꯐꯩꯦ ꯐꯩꯦ ꯀꯔꯤ ꯅꯪꯗꯤ ꯍꯥꯏꯒꯨꯝꯕ ꯌꯥꯝ ꯆꯥꯅꯤꯡꯕ꯭ꯔꯣ ꯆꯥꯅꯤꯡꯗꯕ꯭ꯔꯣ
ꯌꯥꯝꯅ ꯆꯥꯅꯤꯡꯗꯦ ꯆꯥꯅꯤꯡꯗꯦꯗ ꯑꯩꯅ ꯆꯥꯅꯤꯡꯕꯗꯤ ꯀꯔꯤꯪ ꯍꯥꯏꯒꯅꯣ ꯈꯪꯗꯦꯗ
ꯀꯩꯅꯣ ꯍꯩꯅꯧꯒꯨꯝꯝꯗꯤ ꯄꯥꯝꯗ꯭ꯔꯣ
ꯍꯣꯏ ꯄꯄꯌꯥꯗꯣ
ꯎꯝ ꯋꯥ ꯊꯕꯤꯗꯣ ꯎꯝ
ꯑꯗꯨꯒꯨꯝꯕꯅ ꯆ ꯍꯥꯎꯋꯤꯗ
ꯍꯥꯎꯋꯦ ꯌꯥꯝ ꯐꯩꯌꯦ ꯌꯥꯝ ꯐꯩꯌꯦ ꯃꯥꯏꯔꯦꯟ ꯃꯥꯏꯔꯦꯟ ꯄꯥꯝꯒꯟꯗꯕꯅꯦ ꯅꯨꯄꯥꯁꯤꯡꯁꯦ ꯅꯪ ꯃꯥꯏꯔꯦꯟ ꯄꯥꯝꯗꯣꯏ ꯌꯥꯝ ꯎꯝ ꯐꯩ
ꯍꯣꯏ ꯊꯥꯎꯥꯎ ꯀꯔꯤ ꯍꯥꯏꯒꯅꯤ ꯀꯪꯍꯥꯎ ꯇꯧꯗ꯭ꯔꯗꯤ ꯍꯥꯎꯗꯦꯗ
ꯎꯝ ꯀꯥꯡꯉꯥꯎ ꯇꯧꯕꯁꯨꯣ ꯍꯣꯏꯉꯧ ꯀꯥꯡꯉꯥꯎ ꯇꯧꯔꯁꯨ ꯃꯔꯤꯦꯟꯗꯤ ꯍꯥꯎꯔꯗꯤ ꯑꯗꯨꯝ ꯑ ꯑꯀꯪꯕ ꯈꯔ ꯊꯝꯝꯕ꯭ꯔꯁꯨ ꯑꯗꯨꯝ ꯍꯥꯎꯒꯅꯤꯗ
ꯎꯝ ꯍꯥꯎꯕ ꯆꯥꯕ ꯅꯨꯡꯉꯥꯏꯗ ꯑꯩꯒꯤꯗꯤ ꯅꯈꯣꯏ ꯅꯈꯣꯏ ꯅꯈꯣꯏꯒꯤ ꯃꯐꯝꯗꯤ ꯅꯨꯡꯉꯥꯏꯒꯅꯤꯗ ꯂꯧꯁꯨ ꯂꯩꯔꯦ ꯐ꯭ꯔꯦꯁ ꯑꯣꯏꯒꯅꯤ
ꯌꯥꯝ ꯅꯨꯡꯉꯥꯏ ꯍꯣꯏ ꯍꯤꯡꯒꯣꯜꯁꯨ ꯑꯗꯨꯝ ꯂꯩꯕꯅꯤꯅ ꯑꯗꯨꯝ ꯆꯥꯕ ꯃꯇꯝ ꯍꯧꯖꯤꯛ ꯏꯟꯁꯥꯡ ꯆꯥꯡ ꯏꯟꯁꯥꯡ ꯊꯣꯡꯒꯦ ꯍꯥꯏꯔꯗꯤ ꯑꯗꯨꯝ ꯊꯣꯔꯛꯂꯒ ꯍꯦꯛꯅꯒ ꯑꯗꯨꯝ ꯊꯣꯡꯕꯒꯤꯀꯣ ꯌꯦꯟꯁꯥꯡꯁꯨ ꯌꯥꯝ ꯍꯥꯎꯋꯦ ꯁꯥ ꯉꯥ ꯆꯥꯗ꯭ꯔꯁꯨꯀꯣ ꯆꯤꯡꯒꯤ ꯅꯥꯄꯤ